ꯍꯦꯜꯂꯣ
ꯎꯝ ꯍꯜꯂꯣ
ꯍꯜꯂꯣ
ꯀꯩꯗꯧꯔꯤꯅꯣ
ꯁꯨꯝ ꯐꯝꯃꯦ ꯅꯪꯗꯤ
ꯍꯤꯞꯄꯤꯌꯦ
ꯑꯣ ꯆꯥꯛ ꯆꯥꯔꯕꯣ
ꯑꯃꯨꯛꯀ ꯂꯥꯝꯒꯗꯧꯔꯦꯗ
ꯆꯥꯕ ꯉꯟꯃꯟꯕꯒꯤ
ꯑꯣ ꯀꯩ ꯃꯊꯦꯜ
ꯃꯌꯥꯡꯒꯤ ꯁꯥ
ꯑꯣ ꯍꯣ ꯍꯣ
ꯎꯝ ꯈꯪꯕ꯭ꯔꯣ ꯃꯌꯥꯡꯒꯤ ꯁꯥ
ꯈꯪꯉꯦ ꯈꯪꯉꯦ
ꯑꯗꯨꯝ ꯆꯥꯔꯛꯏ
ꯍꯥꯎꯕꯅꯦꯍꯦ ꯑꯗꯨꯁꯨ
ꯍꯥꯎꯕꯅꯦ ꯊꯥꯎ ꯉꯧꯔꯒ ꯐꯖꯅ ꯊꯣꯡꯉꯗꯤ
ꯎꯝ ꯍꯣꯁꯇꯦꯜꯗ ꯂꯩꯕ ꯀꯥꯟꯗ ꯁꯤ ꯌꯥꯝ ꯆꯥꯔꯛꯄꯅꯦꯗ
ꯑꯩꯈꯣꯏꯁꯨꯅꯦ ꯍꯦ ꯍꯦ ꯍꯥꯟꯅꯗꯤ ꯃꯁꯛꯐꯥꯎ ꯌꯦꯡꯅꯤꯡꯗꯕꯅꯤ ꯍꯧꯖꯤꯛꯄꯨꯗꯤ ꯑꯗꯨꯝ ꯈꯔ ꯈꯔ ꯆꯔꯛꯄ ꯍꯧꯔꯦ
ꯅꯪ ꯗꯤ ꯀꯔꯤ ꯍꯦꯟꯖꯥꯡ ꯆꯥꯔꯦ
ꯑꯩ ꯎꯁꯣꯏ ꯆꯥꯏꯌꯦ
ꯎꯝ ꯎꯁꯣꯏ ꯃꯇꯝꯅꯦꯅ
ꯍꯣꯏ ꯌꯨꯝꯗꯒꯤ ꯊꯥꯔꯛꯄ
ꯑꯣ
ꯆꯥꯌꯦ ꯀꯥꯏ ꯂꯩꯔꯤꯅꯣ ꯌꯨꯝ ꯕꯔꯥꯗ ꯂꯩꯌꯦ ꯅꯪꯗꯤ
ꯌꯨꯝꯗ ꯂꯩꯌꯦꯗ ꯑꯩꯗꯤ ꯌꯨꯝ ꯊꯥꯗꯣꯛꯄ ꯌꯥꯗꯕꯅꯦꯅ
ꯀꯣꯂꯦꯁ ꯀꯩꯀꯥ ꯀꯥꯗꯦ ꯅꯪ